ꯍꯜꯂꯣ ꯅꯪꯒꯤꯗꯣ ꯂꯣꯏꯔꯦ ꯍꯥꯏꯕ꯭ꯔꯣ?
ꯑꯩꯒꯤ ꯍꯣꯏ ꯑꯩꯒꯤꯗꯣ ꯀꯩꯅꯣ ꯇꯧꯕ ꯍꯣꯏ ꯄꯣꯠ ꯈꯨꯗꯤꯡꯃꯛ ꯂꯤꯃꯤꯠ ꯍꯥꯏꯕꯗꯤ ꯂꯩꯗꯅꯀꯣ꯫
ꯑꯗꯨꯗꯤ ꯀꯔꯤꯒꯤ ꯈꯥꯏꯕ꯭ꯔꯣꯕ ꯁꯥꯏꯕ ꯌꯥꯗ꯭ꯔꯣ?
ꯑꯗꯨꯅꯦ ꯁꯥꯏꯖꯜꯂꯒ ꯊꯝꯃꯤꯅꯦ ꯍꯣꯔꯦꯟ ꯃꯨꯛ ꯐꯨꯗꯣꯔꯛꯇꯣꯏꯅꯦ ꯑꯃꯨꯛ꯫
ꯇꯨꯀꯠꯆꯩꯌꯦ! ꯀꯔꯤ
ꯁꯥꯏꯒꯦꯗꯤ ꯁꯥꯏꯌꯣ ꯄꯣꯠꯇꯨ ꯑꯃꯨꯛ ꯇꯨꯀꯠꯆꯩꯌꯦ ꯂꯧꯊꯣꯛ
ꯏꯁ ꯅꯪ ꯍꯣꯔꯦꯟ ꯄꯥꯝꯃꯛꯑꯗꯤ ꯍꯥ?
ꯑꯦ! ꯃꯤꯅ ꯁꯤꯗꯣꯛꯄꯗꯨꯕꯨ ꯀꯅꯥꯅ ꯄꯥꯝꯕ? ꯁꯋꯥꯏꯗ ꯌꯥꯎꯗꯦ ꯍꯦ꯫
ꯁꯤꯗꯣꯛꯄ ꯍꯥꯏꯁꯤ ꯃꯑꯣꯡ ꯑꯃꯗ ꯁꯤꯗꯣꯛꯇꯣꯏꯅꯤ ꯀꯩꯅꯣ ꯑꯦ ꯀꯩꯅꯣ
ꯍꯥꯥ
ꯃꯑꯣꯡ ꯑꯃ ꯁꯤꯗꯣꯛꯛꯇꯣꯏꯅꯦꯕ ꯀꯩꯅꯣ ꯅꯪ ꯈꯜꯂꯤꯗꯨꯕꯣ ꯑꯦ꯫
ꯏꯁ ꯅꯪꯅ ꯑꯣꯛꯁꯥ ꯆꯥꯕꯗꯒꯤ ꯋꯥꯒꯁꯦ ꯀꯜꯂꯛꯑꯦꯀꯣ ꯑꯩꯈꯣꯏꯁꯨ ꯌꯦꯟ ꯆꯥꯏꯌꯦ
ꯌꯦꯟ ꯆꯥꯕ꯭ꯔꯥ ꯉꯁꯤ
ꯑꯁꯦꯡꯕꯅꯦ ꯉꯔꯥꯡ ꯑꯥ ꯕꯣꯜ ꯉꯝꯕꯗꯣ
ꯍꯥꯥ
ꯑꯩꯗꯣ ꯏꯃꯥꯟꯅꯕꯗ ꯌꯥꯝ ꯅꯣꯛꯅꯤꯡꯉꯦꯗ
ꯑꯠꯆꯥ ꯉꯥꯍꯡ ꯆꯅꯤ ꯊꯥꯔꯛꯄꯗꯣ
ꯍꯣꯏ ꯉꯔꯥꯡꯗꯣ ꯑꯗꯨꯃꯥꯏꯅ ꯇꯧꯕꯅꯦꯕ ꯑꯩꯅ ꯑꯩꯒꯤ ꯁꯇꯦꯇꯁꯇ ꯑꯁ ꯑꯩꯈꯣꯏꯅ ꯑꯁ ꯑꯩꯗꯤ ꯍꯧꯕꯗꯒꯤ ꯑꯩꯈꯣ ꯑꯗꯨꯗꯣ ꯑꯩꯅ ꯑꯗꯨꯝ ꯄꯥꯝꯃꯒ ꯇꯧꯔꯛꯄꯅꯦꯕꯀꯣ ꯑꯩꯅ ꯑꯗꯨꯃꯥꯏ ꯑꯁ ꯑꯩꯈꯣꯏꯅ ꯍꯧꯖꯤꯛ ꯐꯥꯎꯗꯤ ꯑꯩꯈꯣꯏꯅ ꯍꯥꯏꯔꯒ ꯂꯩꯌꯦ ꯍꯥꯏꯅ ꯊꯥꯒꯠꯄ ꯑꯗꯣ ꯃꯥꯅ ꯑꯗꯨꯗꯤ ꯕꯦꯠ ꯇꯧꯁꯦꯔꯥ ꯍꯥꯏꯅ ꯊꯥꯔꯛꯄꯀꯣ ꯑꯩꯅ ꯑꯩꯅ ꯌꯥꯏꯌꯦꯅꯦ ꯍꯥꯏꯅ ꯊꯥꯕ ꯃꯥ ꯑꯗꯨ ꯃꯥꯁꯨ ꯃꯥꯁꯦ ꯆꯥꯃꯉꯥ ꯊꯥꯁꯦ ꯍꯥꯏꯅ ꯍꯥꯏꯔꯛꯄꯅꯦꯕ ꯃꯥꯗꯣ ꯑꯗꯨꯅ ꯑꯩꯅ ꯌꯥꯏ ꯑꯩꯁꯨ ꯃꯥ ꯉꯝꯕꯨ ꯉꯝꯃꯗꯤ ꯄꯤꯒꯦ ꯍꯥꯏꯅ ꯈꯟꯕꯅꯦꯕ ꯑꯩꯗꯤ ꯍꯥꯏꯈ꯭ꯔꯗꯤ ꯍꯥꯏꯈ꯭ꯔꯦꯅ ꯑꯗ ꯃꯥꯁꯦ ꯒꯣꯜ ꯑꯃ ꯆꯪ ꯃꯣꯏꯅ ꯍꯥꯟꯅ ꯆꯪꯗ꯭ꯔꯥ ꯑꯗ ꯑꯩꯉꯣꯟꯗ ꯔꯦꯗꯤ ꯇꯧꯔ ꯂꯩꯌꯣ ꯍꯥꯏꯕ ꯑꯗꯨꯒꯤ ꯑꯩꯅꯁꯨ ꯍꯣꯏ ꯍꯥꯏꯌꯦꯕ ꯑꯗꯨ ꯃꯇꯨꯡꯗ ꯑꯩꯈꯣꯏꯅ ꯑꯃꯨꯛ ꯆꯪꯗ꯭ꯔꯥ ꯅꯪꯒꯤꯗꯣ ꯑꯃꯨꯛ ꯊꯥꯔꯛꯄ ꯇꯥꯔꯦ ꯂꯣꯏꯕ ꯃꯇꯝꯗ ꯃꯥꯁꯦ ꯊꯥꯔꯛꯀꯦꯗꯤ ꯍꯥꯏꯕꯅꯦꯕ ꯇꯣ ꯃꯥꯥꯁꯦ ꯑꯃꯨꯛꯀ ꯏꯃꯥꯟꯅꯕꯗꯨ ꯑꯩꯈꯣꯏ ꯆꯤꯡꯗ ꯂꯩꯕꯅꯦꯕꯀꯣ ꯑꯗꯣ ꯃꯥꯅ ꯄꯩꯁꯥ ꯊꯣꯛꯇꯕꯒꯤ ꯑꯗꯨꯒꯤ ꯄꯤꯠ ꯑꯩꯉꯣꯟꯗꯗꯤ ꯄꯤꯅꯤꯡꯉꯥꯏꯗꯤ ꯂꯩꯗꯤ ꯂꯩꯔꯝꯅꯤꯕ ꯑꯗꯨꯕꯨ ꯑꯩꯅ ꯑꯁ ꯅꯨꯡꯉꯥꯏꯇ꯭ꯔꯦꯁꯦ ꯂꯨꯄꯥ ꯆꯍꯨꯝ ꯇꯥꯕꯤꯔꯒꯦ ꯆꯥꯅꯤ ꯊꯥꯎ ꯍꯥꯏꯕ
ꯃꯥ ꯆꯅꯤ ꯊꯥꯔꯦꯕ ꯑꯃꯨꯛꯀ ꯑꯩꯁꯦ ꯅꯨꯡꯉꯥꯏꯗꯕꯒꯤ ꯑꯃꯨꯛꯀ ꯑꯩꯁꯦ ꯆꯅꯤ ꯑꯦ ꯆꯥꯝꯃ ꯌꯥꯡꯈꯩꯗꯣ ꯍꯜꯂꯒ ꯑꯩꯁꯦ ꯌꯥꯡꯈꯩꯇꯪꯗꯤ ꯍꯥꯏꯗꯤ ꯍꯥꯏꯈ꯭ꯔꯕꯅꯤꯅ ꯌꯥꯡꯈꯩꯇꯪꯗꯤ ꯂꯧꯔꯒꯦ ꯍꯥꯏꯅ ꯆꯥꯝꯃ ꯌꯥꯡꯈꯩꯗꯣ ꯑꯃꯨꯛ ꯊꯥꯔꯦ ꯃꯥꯁꯦ ꯌꯥꯗꯕꯅꯦꯕ
ꯎꯝ ꯂꯧꯑꯣꯅ
ꯑꯩꯉꯣꯟꯗ ꯃꯨꯛ ꯊꯥꯔꯛꯑꯦꯕ
ꯎꯝ
ꯑꯗ ꯃꯊꯪ ꯍꯧꯖꯤꯛ ꯑꯃꯨꯛꯀ ꯐꯥꯏꯅꯦꯜ ꯂꯥꯛ ꯂꯩꯈꯤꯅꯤꯅ
ꯎꯟ
ꯑꯗꯨꯁꯨ ꯑꯃꯨꯛ ꯇꯧꯈꯤꯁꯤ ꯍꯥꯏ ꯑꯗꯨ ꯑꯩꯅ ꯍꯥꯏꯗꯣꯛꯄ ꯋꯥꯗꯤꯁꯣꯏ ꯁꯣꯏꯈꯤꯅꯨꯀꯣ ꯍꯥꯏꯔꯝ ꯃꯥꯥ ꯅꯣꯛꯑꯒ ꯂꯩ ꯇꯧꯁꯦ ꯇꯧꯁꯦ
ꯀꯌꯥ ꯇꯧꯁꯦ ꯍꯥꯏꯔꯛꯑꯣ
ꯍꯣꯔꯦꯟꯅ ꯍꯥꯏꯁꯤꯗ ꯑꯗꯨꯕꯨꯗꯤ ꯅꯣꯛꯄꯗ ꯁꯤꯒꯦ ꯇꯧꯋꯦ ꯑꯩ
ꯌꯥꯏꯌꯦ ꯌꯥꯏꯌꯦ ꯑꯗꯣ ꯅꯪ ꯏꯕꯦꯝꯃ ꯅꯪꯒꯤ ꯋꯥꯈꯜꯁꯦ ꯌꯥꯝ ꯐꯔꯝꯃꯦ
ꯍꯥꯥ
ꯋꯥꯈꯜ ꯌꯥꯝ ꯐꯩꯌꯦꯕ ꯅꯪꯒꯤꯁꯨ
ꯁꯤ ꯀꯃꯥꯏꯅꯣ ꯃꯣꯏꯅ ꯍꯥꯏꯔꯛꯄꯅꯦ꯫
ꯋꯥꯈꯜ ꯌꯥꯝ ꯇꯥꯏꯌꯦꯕ ꯅꯪꯗꯣ
ꯑꯥ ꯇꯥꯕꯅꯦ ꯐꯣꯟꯗ ꯇꯥꯔꯒ ꯑꯁꯦꯡꯕꯗ ꯇꯥꯔꯝꯃꯗꯤ ꯇꯥꯔꯝꯗꯔ꯭ꯗꯤ ꯀꯩꯗꯧꯕ
ꯅꯪ ꯇꯥꯏ ꯗꯥꯏꯌꯦ ꯑꯩ ꯑꯗꯨꯝ ꯑꯩ ꯑꯗꯨꯝ ꯇꯥꯒꯦꯅ ꯇꯥꯕꯅꯦ ꯑꯗꯨꯝ ꯌꯥꯏꯌꯦ
ꯌꯥꯏ ꯌꯥꯕꯅꯦ ꯑꯁ ꯅꯪ ꯇꯥꯕꯁꯨ ꯏꯆꯦꯅ ꯉꯥꯎꯔꯤꯁꯤꯗꯤ ꯫
ꯍꯥ
ꯅꯪꯒꯤ ꯈꯣꯟꯖꯦꯜꯁꯨ ꯏꯆꯦꯅ ꯉꯥꯎꯔꯤꯁꯤꯅꯤ ꯅꯪꯁꯨ ꯂꯥꯏꯕꯛ ꯌꯥꯝ ꯐꯩ ꯑꯩꯉꯣꯟꯗ ꯀꯣꯜ ꯇꯧꯔꯤꯁꯦ꯫
ꯁꯦꯡꯕꯔꯣ
ꯍꯥꯏꯕꯗꯤ ꯅꯪ ꯅꯍꯥꯟꯗꯒꯤ ꯀꯣꯜ ꯇꯧꯔꯒ ꯂꯥꯛꯄꯁꯦ ꯅꯪꯒꯤ ꯈꯣꯟꯖꯦꯜ ꯇꯥꯕ ꯅꯨꯡꯉꯥꯏ ꯍꯥꯏꯕꯁꯦ ꯃꯤ ꯌꯥꯎꯈ꯭ꯔꯕ꯭ꯔꯣ꯫
ꯑꯩꯁꯦ ꯈꯔ ꯈꯔꯗꯤ ꯗꯨꯝ ꯌꯥꯎꯋꯦꯗ꯫
ꯈꯔ ꯈꯔ ꯌꯥ ꯑꯁꯦꯡꯕ ꯌꯥꯎꯕ꯭ꯔꯥ ꯈꯔ ꯈꯔꯒ ꯇꯧꯔꯛꯀꯟꯗ ꯌꯥꯎꯋꯦ ꯍꯥꯏꯔꯗꯤ ꯌꯥꯎꯋꯦ ꯍꯥꯏ
ꯍꯥꯏꯗꯤ ꯑꯩꯉꯣꯟꯇ ꯏꯁꯀꯣꯜ ꯇꯧꯕꯗꯪ ꯅꯠꯇꯦ ꯑꯗꯨꯝ ꯍꯥꯏꯗꯤ ꯀꯩꯀꯩ ꯋꯥ ꯉꯥꯡꯕ ꯈꯣꯠꯄꯗꯁꯨ ꯗꯨꯝ ꯅꯪꯈꯣꯟꯁꯦ ꯌꯥꯏꯌꯦꯅꯦ ꯒꯍꯥꯏꯕꯒꯨꯝ ꯌꯥꯎꯗꯤ ꯌꯥꯎ ꯌꯥꯎꯗꯕꯗꯤ ꯅꯠꯇ꯭ꯔꯦꯀꯣ ꯑꯗꯣ ꯀꯩꯁꯨ ꯀꯥꯏꯗꯦ ꯑꯩ ꯑꯗꯨꯝ ꯂꯧꯕꯤꯔꯒꯦꯁꯦ ꯂꯧꯁꯤꯟꯖꯔꯤ ꯁꯦꯁ
ꯑꯗꯨꯃꯥꯏ ꯑꯩꯅ ꯏꯆꯦꯅ ꯅꯪꯒꯤ ꯈꯣꯟꯖꯦꯜ ꯐꯖꯩ ꯍꯥꯏꯕꯗꯒꯤ ꯅꯪꯁꯦ ꯍꯔꯥꯎꯋꯦꯅ ꯋꯥ ꯑꯗꯨꯝ ꯉꯥꯡꯉ ꯆꯠꯂ ꯂꯩꯔꯝꯃꯅꯤ ꯁꯣꯏ
ꯑꯁ ꯗꯥꯁꯥꯅꯤꯍꯦ ꯅꯪꯒꯤꯁꯤꯗꯤ ꯑꯕꯦꯝꯃ
ꯍꯥꯏꯕꯗꯤ ꯑꯁ ꯅꯪꯒꯤ ꯈꯣꯟꯖꯦꯜ ꯐꯖꯩ ꯍꯥꯏꯔꯨꯔꯕꯅꯤꯅ ꯑꯗꯨꯝ ꯉꯥꯡꯉꯒ ꯆꯠꯂꯝ ꯃꯗꯤ꯫
ꯏꯆꯦꯁꯨ ꯏꯆꯦꯁꯨ ꯂꯩꯕ꯭ꯔꯕ ꯐꯝꯃꯤꯟꯅꯔꯤꯔ ꯍꯧꯖꯤꯛ
ꯍꯣꯏ ꯃꯥ ꯐꯝꯃꯤꯟꯅꯔꯒ ꯑꯝꯇ ꯇꯥꯒꯦ ꯍꯥꯏꯕ ꯑꯩ ꯇꯥꯍꯟꯕꯅꯦꯕꯀꯣ ꯑꯩꯈꯣꯏꯅꯤꯗꯣ ꯑꯗꯒꯤ ꯑꯁ ꯁꯤ ꯅꯨꯄꯥꯁꯦ ꯃꯁꯛ ꯐꯖ ꯃꯁꯛꯇꯤ ꯊꯤꯔꯝꯗꯧ ꯃꯥꯜꯂꯦ ꯑꯩꯗꯤ ꯁꯤꯔꯦꯗ
ꯃꯗꯣ ꯃꯇꯥꯡꯗꯨꯗꯤ ꯃꯥ ꯈꯠ ꯇꯪ ꯀꯣꯟꯅ ꯍꯥꯏꯔꯒꯦꯖꯦ
ꯃꯁꯛꯇꯤ ꯊꯤꯔꯝꯗꯧ ꯃꯥꯜꯂꯦ ꯗꯣ ꯈꯣꯟꯖꯦꯜ
ꯑꯗꯣ ꯀꯩꯒꯤꯅꯣ ꯅꯣꯏꯅ ꯅꯣꯏꯅ ꯐꯖꯩ ꯐꯖꯕ ꯅꯨꯄꯥ ꯐꯖꯕ ꯍꯥꯏꯕꯣ ꯀꯩꯅꯣ ꯑꯩꯅ ꯍꯧꯖꯤꯛ ꯍꯥꯏꯈꯤꯕꯗꯣ ꯁꯤꯡꯂꯤ ꯆꯥꯎꯕ ꯈꯔ ꯃꯨꯇꯛ ꯇꯧꯕ ꯅꯨꯄꯥ ꯊꯣꯛꯄ ꯋꯥ ꯈꯔ ꯉꯥꯡꯕ ꯑꯣꯏꯗꯤ ꯑꯗꯣ ꯌꯥꯔꯕ ꯅꯠꯇ꯭ꯔꯣ꯫ ꯀꯩꯅꯣ ꯁꯛꯊꯤꯕ ꯃꯣꯏꯅ ꯀꯔꯤꯅꯣ ꯑꯗꯨꯗꯤ ꯃꯌꯥꯝꯗꯗꯤ ꯌꯥꯎꯔꯣꯏ ꯀꯩꯅꯣ ꯑꯩꯉꯣꯟꯗ ꯃꯌꯥꯝ
ꯅꯉꯣꯟꯗꯩꯩ ꯂꯣꯏ ꯌꯥꯎꯔꯗꯤ ꯃꯤꯉꯣꯟꯗ ꯂꯩꯔꯝꯃꯔꯣꯏꯍꯦ
ꯐꯥꯒꯤ ꯇꯧꯕꯅꯦꯀꯣ ꯑꯇꯩꯗꯤ ꯈꯪꯗꯦ ꯑꯗꯨꯕꯨ ꯑꯩ ꯈꯔ ꯃꯨꯗꯤ ꯃꯨꯌꯦ ꯑꯗ ꯈꯪꯗꯦ
ꯃꯨꯕꯁꯤꯅ ꯐꯖꯕꯅꯦꯗ
ꯎꯝ ꯑꯗꯣ ꯍꯧꯖꯤꯛꯀꯥꯟꯗꯤ ꯅꯨꯄꯤꯁꯤꯡꯁꯦ ꯇꯥꯕ꯭ꯔꯥ ꯁꯛ ꯑꯥ ꯁꯛꯇꯗꯤ ꯑꯃꯨꯛ ꯁꯠꯇꯒꯤ ꯍꯦꯟꯅ ꯑꯃꯨꯛ ꯋꯥꯡ ꯆꯥꯎꯕ ꯑꯗꯨꯒꯨꯝꯕꯁꯨ ꯌꯦꯡꯉꯤꯗꯅꯒꯣ ꯃꯗꯨ ꯃꯇꯥꯡꯗꯗꯤ ꯀꯩ ꯊꯝꯕꯤꯅꯤꯡꯕ ꯏꯕꯦꯝꯃ ꯅꯪꯒꯤꯗꯤ
ꯑꯩꯒꯤꯁꯦ ꯑꯁ ꯁꯣꯝꯖꯦ ꯑꯩ ꯏꯟꯇꯔꯚꯤꯌꯨ ꯆꯠꯄ ꯌꯥꯝ ꯃꯥꯜꯂꯦ
ꯅꯠꯇꯦ ꯍꯥꯏꯗꯤ ꯑꯩ ꯁꯨꯝ ꯈꯪꯅꯤꯡꯕꯗꯣ ꯑꯩ ꯑꯩꯉꯣꯟꯗꯁꯨ ꯍꯪꯉꯛꯑꯣꯅꯦ ꯑꯩ ꯍꯣꯔꯦꯟ ꯍꯥꯏꯔꯛꯀꯦꯅꯦꯀꯣ ꯂꯩꯩꯁꯥꯕꯤꯒꯤ ꯃꯇꯥꯡꯗ ꯀꯃꯥꯏꯅ ꯇꯧꯋꯦ ꯀꯩꯅꯣ ꯑꯩꯖꯨ ꯍꯥꯏꯔꯛꯀꯦꯅꯦ
ꯐꯣꯠꯄꯁꯦ ꯀꯣ
ꯎꯝ
ꯑꯩꯉꯣꯟꯗꯤ ꯈꯔ ꯋꯥꯡꯉꯗꯤ ꯌꯥꯔꯦꯗ ꯀ꯭ꯌꯥ ꯀꯥ ꯍꯦꯟꯅ ꯋꯥꯡꯕꯁꯨ ꯑꯩꯈꯣꯏꯒꯤ ꯖꯥꯠꯇꯗꯤ ꯄꯥꯛ ꯂꯩꯇꯦꯕ
ꯎꯝ
ꯍꯥꯏꯗꯤ ꯑꯩꯈꯣꯏꯒꯤ ꯖꯥꯠꯁꯦ ꯃꯤ ꯑꯗꯨꯝ ꯄꯤꯛꯑꯦꯕꯀꯣ
ꯎꯝ
ꯈꯨꯜꯂꯣꯝꯗ ꯍꯥꯏꯔꯁꯨ ꯃꯤꯁꯦ ꯑꯗꯨꯝ ꯌꯥꯝ ꯆꯥꯎꯕꯩ ꯋꯥ ꯂꯩꯇꯦꯕ
ꯎꯝ
ꯑ ꯐꯤꯠ ꯃꯉꯥꯒ ꯏꯟꯆꯤ ꯃꯔꯤꯒꯨꯝꯕ ꯀꯣ
ꯎꯝ
ꯑꯗꯨꯒꯨꯝꯕꯅ ꯑꯌꯥꯝꯕ ꯂꯩꯌꯦꯕ ꯑꯩꯈꯣꯏ ꯈꯨꯜꯂꯣꯝꯁꯦ ꯑꯗꯨꯒꯤ ꯑꯗꯨꯅ ꯑꯗꯨꯝ ꯌꯥꯔꯦꯗ ꯍꯥ
ꯐꯤꯠ ꯃꯔꯤ ꯐꯤꯠ ꯃꯉꯥꯒ ꯐ ꯏꯟꯆꯤ ꯃꯔꯤꯗꯨꯗꯤ ꯍꯦꯟꯃꯟꯗ꯭ꯔꯣ ꯑꯗꯨꯗꯤ
ꯅꯠꯇꯦ ꯑ ꯍꯖꯤꯛ ꯐꯨꯠ ꯌꯥꯝ ꯋꯥꯡꯕ ꯂꯩ ꯑꯩꯅ ꯏꯟꯆꯤ ꯑꯃꯒꯨꯝꯕꯅꯤꯅ ꯑꯩꯅ ꯋꯥꯡꯉꯤꯁꯦ ꯐꯤꯠ ꯃꯉꯥꯒ
ꯍꯣꯏ
ꯑꯗꯣ ꯐꯤꯠ ꯃ ꯑꯗꯨꯝ ꯍꯥꯏꯕꯗꯤ ꯑꯩꯉꯣꯟꯗꯩꯩ ꯈꯔ ꯌꯥꯝ ꯋꯥꯡꯕꯁꯨ ꯂꯩꯇꯦꯕ ꯑꯩꯈꯣꯏꯔꯣꯝꯗꯗꯤ
ꯑꯣ
ꯑꯩꯈꯣꯏ ꯈꯨꯟꯒꯤ ꯃꯤꯅ ꯑꯣꯏꯕ꯭ꯔꯥ ꯑꯇꯣꯞꯄ ꯈꯨꯟꯗꯁꯨ ꯌꯥꯝ ꯋꯥꯡꯕꯗꯤ ꯎꯗꯦꯗꯥ ꯁꯨꯝ ꯁꯝꯅ ꯑꯩꯈꯣꯏꯒꯤ ꯃꯤꯗꯤ ꯌꯥꯝ ꯋꯥꯡ ꯍꯥ
ꯑꯩꯈꯣꯏꯗꯗꯤ ꯌꯥꯝ ꯂꯩꯌꯦꯅ
ꯅꯣꯏꯔꯣꯝꯗ ꯐꯨꯠ ꯇꯔꯦꯠꯀ ꯁꯨꯕ ꯂꯩꯕ꯭ꯔꯣꯅꯦ
ꯇꯔꯦꯠꯇꯤ ꯇꯔꯦꯠꯇꯤ ꯍꯥꯏꯗꯦꯗꯅ
ꯎꯝ ꯀꯌꯥꯃꯨꯛ ꯂꯩꯕ꯭ꯔꯣ
ꯍꯥꯏꯗꯤ ꯇꯔꯨꯛ ꯅꯠꯇ꯭ꯔꯒ ꯑ ꯇꯔꯨꯛ ꯌꯧꯒꯗ꯭ꯔꯖꯨ ꯂꯩꯗꯅꯀꯣ ꯃꯉꯥꯒ ꯇꯔꯦꯠ ꯅꯤꯄꯥꯜ ꯃꯥꯄꯟ ꯃꯉꯥꯒ ꯇꯔꯨꯛ ꯃꯉꯥ ꯃꯉꯥꯒ ꯃꯉꯥ ꯂꯩꯗꯅꯀꯣ
ꯑꯗꯨ ꯆꯥꯡꯅꯦ ꯍꯥꯏꯔꯤꯗꯣ ꯑꯩꯈꯣꯏ ꯈꯨꯟꯁꯨ ꯂꯩꯌꯦꯅ ꯃꯥ ꯈ꯭ꯋꯥꯏꯗꯒꯤ ꯃꯉꯥꯒ ꯃꯔꯤ ꯐꯥꯎꯗꯤ ꯌꯥꯏꯌꯦꯕ ꯑꯩꯅ ꯏꯠꯁ ꯑꯣꯀꯦ ꯍꯥꯏꯌꯦꯕ ꯑꯗꯨ ꯃꯤ ꯈꯔ ꯑꯩꯉꯣꯟꯗꯩꯩ ꯍꯦꯟꯅ ꯅꯦꯝꯕꯁꯨ ꯌꯥꯝ ꯌꯥꯎꯋꯦꯕ ꯅꯨꯄꯥ ꯑꯣꯏꯔꯁꯨꯀꯣ
ꯎꯝ
ꯑꯗꯨ ꯈꯣꯏ ꯑꯩꯈꯣꯏꯅ ꯋꯥꯡꯕꯒ ꯈꯥꯗꯤ ꯃꯣꯏꯁꯦ ꯅꯨꯄꯤ ꯐꯪꯉꯔꯣꯏ
ꯎꯝ ꯅꯣꯏꯗꯒꯤ ꯈꯤꯇꯪ ꯋꯥꯡꯕ ꯄꯥꯝꯃꯤ ꯁꯤꯅꯦꯕꯀꯣ ꯅꯠꯇ꯭ꯔꯣ
ꯍꯣꯏ
ꯌꯥꯏ
ꯅꯪꯒꯤꯗꯤ
ꯑꯩꯒꯤ ꯍꯥꯏꯠꯔꯣ
ꯎꯝ
ꯑꯩꯒꯤ ꯍꯥꯏꯠꯁꯦ ꯐꯥꯏꯚ ꯄꯣꯏꯟ ꯐꯥꯏꯕ ꯍꯥꯏꯇꯥꯔꯦꯅꯦꯀꯣ
ꯐꯩ ꯐꯩ
ꯎꯝ
ꯑꯗꯣ ꯅꯨꯄꯤ ꯀꯔꯝꯍꯥꯏꯅ ꯄꯥꯝꯕ꯭ꯔꯥ
ꯅꯨꯄꯤꯁꯦ ꯑꯩꯗꯤ ꯑꯩꯗꯤ ꯈꯔ ꯌꯥꯝ ꯄꯥꯕꯁꯨ ꯄꯥꯝꯗꯦꯀꯣ ꯑꯩꯁꯦ ꯂꯩꯗꯅ ꯈꯤꯇꯪ ꯊꯥꯇꯛ ꯇꯧꯕꯗꯣ ꯌꯥꯝꯅꯁꯨ ꯅꯣꯏꯕ ꯅꯠꯇꯕ ꯂꯩꯗꯅ
ꯍꯣꯏ ꯈꯔ ꯈꯔ ꯅꯣꯏꯕ
ꯌꯥꯝ ꯅꯣꯏꯕ ꯅꯠꯇꯦ ꯌꯥꯝꯅꯁꯨ ꯀꯪꯕꯁꯨ ꯅꯠꯇꯕ ꯆꯥꯡ ꯑꯃꯗꯀꯣ
ꯑꯁ ꯅꯪꯒꯤꯁꯦ ꯐꯖꯕ ꯆꯥꯡ ꯍꯥꯏꯗꯣꯏꯔꯣꯕ ꯌꯥꯏ ꯌꯥꯏ ꯑꯗꯨꯗꯤ ꯃꯤ ꯂꯣꯏꯅ ꯄꯥꯝꯕꯅꯦ
ꯍꯣꯏ ꯑꯗꯨꯒ ꯑꯗꯨꯝ ꯂꯣꯏꯅ ꯍꯥꯏꯗꯤ ꯂꯩꯗꯅꯀꯣ ꯑꯗꯨꯒ ꯁꯨꯕ ꯍꯥꯏꯇꯥꯔꯦ ꯑꯗꯨꯝꯀꯣ
ꯍꯥꯍꯥꯍꯥꯥ ꯌꯥꯏ
ꯑꯩ ꯅꯪ ꯅꯪꯅ ꯍꯪꯅꯕꯅꯤꯅ ꯑꯗꯨꯝ ꯍꯥꯏꯔꯒꯦꯗꯔꯦ ꯗꯥꯏꯔꯦꯛ ꯀꯣ ꯂꯩꯗꯅ ꯑꯝ ꯌꯥ ꯇꯣꯛꯑꯣꯗ ꯑꯗꯥꯏꯗ ꯑꯗꯨꯝ ꯊꯝꯂꯒꯦ ꯑꯁꯤꯒꯤ ꯃꯇꯥꯡꯗ
ꯅꯪꯒꯤꯁꯦ ꯑꯩ ꯈꯥꯡꯉꯦ ꯅꯪꯒꯤꯁꯦ ꯐꯖꯔꯗꯤ ꯌꯥꯔꯦ
ꯑꯗꯨ ꯑꯗꯨꯒ ꯀꯩꯅꯣ ꯑꯩꯒꯤꯁꯦ ꯀꯩꯅꯣꯅꯦ ꯈꯤꯇꯪ ꯃꯊꯛ ꯃꯈꯥ ꯈꯪꯕ ꯂꯩꯗꯅꯀꯣ ꯑꯗꯨꯒ ꯑꯗꯨꯝ ꯋꯥꯉꯥꯡꯗ ꯑꯩ ꯋꯥꯉꯥꯡꯗꯀꯣ
ꯑꯥ
ꯋꯥꯉꯥꯡꯗ ꯌꯥꯝ ꯉꯥꯎꯖꯩ ꯑꯩꯗꯤ ꯅꯨꯄꯤ ꯃꯆꯥꯁꯤꯡ ꯍꯥꯏꯗꯤ ꯋꯥꯉꯥꯡꯗꯀꯣ ꯋꯥꯉꯥꯡꯗ ꯂꯩꯗꯅ ꯑꯗꯨꯝ ꯑꯩ ꯑꯣꯏꯒꯦꯔꯥ ꯑꯃ ꯑꯣꯏꯒꯦꯔꯥ ꯑꯗꯨꯝ ꯍꯥꯏꯗꯤ ꯋꯥ ꯉꯥꯡꯕꯗꯣ ꯌꯥꯝꯅ ꯑꯃ ꯂꯩꯗꯅꯀꯣ ꯑꯗꯨꯒꯨꯝꯕꯗꯣ ꯌꯥꯝ ꯉꯥꯎꯖꯩ ꯑꯩꯗꯤ ꯑꯗꯣ ꯁꯤ ꯈꯣꯟꯖꯦꯜ ꯅꯨꯡꯁꯤꯕ ꯍꯥꯏꯕ ꯑꯁ ꯃꯪ ꯅꯠꯇꯦ ꯑꯩꯅ ꯍꯥꯏꯔꯤꯁꯦ ꯍꯥꯏꯗꯤ ꯋꯥ ꯉꯥꯡꯕꯗ ꯂꯩꯗꯅꯀꯣ ꯑꯗꯨꯝ ꯎꯝ ꯌꯧ ꯀꯔꯤ ꯍꯥꯏꯗꯣꯏꯅꯣ ꯑꯩ ꯒ꯭ꯌꯥꯟ ꯇꯥꯗꯅꯦ ꯍꯥꯏꯗꯤ ꯑꯥ
ꯂꯤꯔꯤ ꯈꯣꯏꯔꯤꯕꯤ ꯏꯪ ꯇꯞꯄꯤ ꯍꯥꯏꯗꯨꯔꯣꯕ
ꯈꯤꯇꯪ ꯂꯩꯗꯅꯀꯣ ꯋꯥ ꯉꯥꯡꯕꯗ ꯑꯥ ꯌꯧ ꯌꯧꯅ ꯉꯥꯡꯕꯗꯣ ꯌꯧꯅ ꯌꯧꯅ ꯁꯝꯅ ꯍꯥꯏꯔꯕꯗ ꯆꯥꯛ ꯆꯥꯔꯁꯦ ꯂꯥꯛꯑꯣ ꯍꯥꯏꯕꯒ ꯀꯣ
ꯑꯥ
ꯎꯝ ꯇꯃꯣ ꯆꯥꯛ
ꯌꯥꯏ ꯌꯥꯏ ꯌꯥꯏ ꯐꯪꯕ ꯑꯣꯏꯖꯔꯣ
ꯍꯣ ꯍꯣꯏ ꯑꯗꯨꯝ ꯈꯔ ꯂꯩꯗꯅꯀꯣ ꯑꯗꯨꯒꯨꯝꯕꯗꯣ ꯈꯤꯇꯪ ꯑꯩꯗꯤ ꯑꯗꯨꯝ ꯑꯥ ꯉꯥꯎꯖꯕ ꯍꯥꯏꯇꯥꯔꯦ ꯑꯩ ꯑꯩꯅ ꯄꯥꯝꯖꯕ ꯍꯥꯏꯕ ꯋꯥꯅꯤꯀꯣ ꯑꯩꯅ ꯑꯥ ꯑꯩꯈꯣꯏꯅ ꯁꯨꯝ ꯐꯥꯒꯤ ꯐꯔꯥꯡ ꯇꯧꯔꯒ ꯑꯃ ꯇꯧꯕꯗꯨꯗ ꯁꯨꯃꯥꯏꯅ ꯉꯥꯡꯅꯕꯗꯨꯅ ꯑꯃꯅꯤꯀꯣ ꯑꯗꯨꯕꯨ ꯂꯩꯗꯅꯀꯣ
ꯑꯗꯨꯝ ꯑꯗꯨ ꯍꯥꯏꯕ ꯋꯥꯅꯤꯗ ꯑꯇꯩꯗꯤ ꯀꯩꯁꯨ ꯊꯣꯏꯗꯣꯛꯅ ꯀꯩꯅꯣ ꯇꯧꯗꯦꯗ ꯑꯩ ꯊꯕꯛ ꯇꯧꯕ ꯑꯗꯨꯒꯨꯝꯕ ꯃꯤꯗꯤ ꯑꯗꯨ ꯊꯤꯅꯩꯗꯅ ꯑꯩꯗꯤ ꯑꯗꯨꯒꯨꯝꯕꯁꯨ ꯀꯌꯥ ꯃꯤꯕꯨ ꯐꯔꯗꯤꯀꯣ ꯑꯗꯨꯝ ꯌꯥꯔꯦ ꯑꯩꯕꯨ ꯂꯨꯅ ꯇꯧꯕꯤꯒꯗꯕꯀꯣ ꯑꯗꯨꯒ ꯑꯗꯨꯝ ꯑꯗꯨꯒꯨꯝꯕꯗꯨ ꯑꯣꯏꯔꯗꯤ ꯑꯗꯨꯝ ꯌꯥꯔꯦ ꯑꯩ ꯈꯜꯂꯦ ꯑꯗꯨꯝ ꯑꯗꯨꯕꯨ ꯅꯨꯄꯤꯁꯦ ꯈꯤꯇꯪ ꯉꯧꯕꯗꯤ ꯄꯥꯝꯃꯦ ꯑꯩ
ꯑꯗꯨꯅꯦ ꯅꯨꯄꯤꯗꯤ ꯉꯧꯔꯗꯤ ꯐꯖꯗꯤ ꯐꯖꯕꯅꯦꯗ
ꯎꯝ ꯑꯗꯣ ꯑꯩ ꯉꯧꯕꯁꯦ ꯅꯨꯄꯥꯗꯤꯀꯣ ꯑꯩ ꯅꯨꯄꯥ ꯑꯩ ꯏꯁꯥꯃꯛ ꯅꯨꯄꯥ ꯑꯣꯏꯔꯁꯨ ꯑꯩꯗꯤ ꯉꯧꯕꯁꯦ ꯑꯩ ꯑꯩ ꯉꯧꯔꯝꯗꯕꯖꯦ ꯑꯩꯗꯤ ꯌꯥꯝ ꯍꯔꯥꯎꯋꯦ
ꯍꯩꯁꯨ
ꯁꯦꯡꯕ ꯑꯗꯨꯝ
ꯂꯥꯁꯇꯥ ꯊꯤꯒꯠꯂꯛꯄꯗ ꯀ꯭ꯔꯤꯝ ꯇꯩ ꯂꯩꯔꯝꯃꯗꯤ
ꯍꯥ
ꯂꯥꯁꯇꯥꯀꯣ
ꯎꯝ
ꯅꯪꯕꯨ ꯑꯥ ꯊꯤꯔꯛꯄꯗ ꯀ꯭ꯔꯤꯝꯒꯥ ꯁꯤꯖꯤꯟꯅꯔꯥ ꯂꯩꯔꯝꯃꯗꯤ ꯁꯣꯏꯔꯅꯦꯕ
ꯀ꯭ꯔꯤꯝꯒꯗꯤ ꯑꯩ
ꯀ꯭ꯔꯤꯝ ꯍꯥꯏꯁꯦ ꯑꯩ ꯀꯌꯥ ꯇꯩꯗ꯭ꯔꯦꯅꯦ ꯍꯧꯖꯤꯛꯀꯥꯟꯁꯦ ꯑꯩ ꯇꯩꯔꯤꯁꯦ ꯁꯟ ꯁꯟ ꯁꯟꯁꯀ꯭ꯔꯤꯟ ꯇꯩꯀꯣ
ꯑꯗꯨꯒꯥ ꯀꯩꯅꯣꯗꯣ ꯎꯝ ꯑꯩꯅ ꯇꯩꯔꯝꯕꯗꯣ ꯀꯩꯅꯣ ꯑꯩ ꯀꯥꯎꯈ꯭ꯔꯦ ꯎꯝ ꯑꯩ ꯑꯝꯇꯪꯒꯥ ꯌꯦꯡꯒꯦꯁꯦ ꯑꯩ ꯇꯩꯔꯝꯕꯗꯣ ꯀꯔꯤꯕ ꯎꯝ ꯃꯗꯨꯒꯤ ꯃꯃꯤꯡꯗꯣ ꯑꯃ ꯍꯥꯏꯔꯛꯎꯅꯦ ꯈꯔ
ꯀꯩꯅꯣ
ꯍꯥꯏꯔꯛꯑꯣꯕ ꯃꯃꯤꯡꯁꯤꯡꯗꯣ ꯍꯥꯏꯔꯛꯑꯣꯕ ꯑꯩ ꯍꯥꯏꯔꯛꯀꯦꯕ ꯆꯨꯝꯕ ꯂꯥꯟꯕ
ꯑꯩꯅ ꯄꯥꯏꯕꯗꯤ ꯂꯦꯛꯃꯤ
ꯎꯝ ꯑꯗꯨꯒꯨꯝꯕꯗꯨ ꯅꯠꯇ꯭ꯔꯦ ꯑꯥ ꯀꯔꯤꯕ
ꯁ꯭ꯀꯤꯟ ꯀ꯭ꯔꯥꯐ
ꯅꯠꯇꯦ ꯅꯠꯇꯦ
ꯑꯦꯀꯣꯂꯣꯖꯤꯀꯥ